ꯇꯕ꯭ꯔꯣ
ꯇꯥꯕ꯭ꯔꯣ
ꯑꯣ ꯇꯥꯏ ꯇꯥꯏ ꯇ ꯀꯩꯀꯩ ꯇꯧꯔꯒꯦꯉꯁꯤ ꯑꯩ ꯈꯔ ꯑꯌꯥꯝꯕ ꯑꯩꯈꯣꯏ ꯏꯁꯄ꯭ꯔꯦꯛ ꯍꯥꯞꯄ ꯑꯌꯥꯝꯕꯗꯣ ꯑꯗꯨ ꯑꯩꯈꯣꯏꯗꯤ ꯂꯩ ꯍꯧꯖꯤꯛ ꯑ ꯁ꯭ꯀꯨꯜꯗ ꯑꯃꯨꯛ ꯆꯪꯒꯅꯤ ꯇꯧꯔꯦ ꯑꯩ ꯉꯁꯤ ꯉꯁꯥꯏ ꯑꯌꯨꯛꯇ ꯂꯥꯛꯄꯅꯦ ꯀꯩꯅꯣꯗ ꯂꯥꯏ ꯌꯦꯟꯊꯣꯛꯀꯦꯅꯀꯣ ꯑꯩꯅꯦ ꯑꯩꯅꯦ
ꯅꯪ ꯅꯔꯕꯣ ꯃꯨꯛ
ꯍꯦꯛ ꯅꯍꯥꯟꯒꯤꯇꯥꯗꯣ ꯀꯩꯅꯣ ꯑꯃꯨꯛ ꯍꯧꯔꯦꯅꯦ ꯅꯍꯥꯟꯒꯤ ꯀꯩꯅꯣꯗꯣ ꯄꯪꯊꯕꯗꯅ ꯋꯥꯈꯜ ꯂꯩꯅꯥꯕꯨꯗꯤ ꯅꯠꯇꯦ ꯅꯪꯒꯦꯗꯤ ꯋꯥꯈꯜ ꯂꯩꯅ ꯅꯕꯗꯣ ꯌꯦꯡꯒꯅ ꯐꯔꯀꯦ ꯍꯟꯗꯛꯇꯤ ꯑꯗꯨ ꯅꯠꯇꯦ ꯋꯥꯈꯜ ꯂꯩꯅ ꯆꯠꯄ ꯈꯣꯠꯄ ꯅꯨꯡꯉꯥꯏꯇꯕ ꯆꯠꯄꯗꯤ ꯌꯥ ꯉꯝꯗꯤ ꯉꯝꯃꯦ ꯑꯗꯨꯕꯨ ꯃꯣꯏ ꯑꯌꯨꯛ ꯉꯟꯇꯥ ꯉꯟꯇꯥꯁꯦ ꯑꯗꯨꯗ ꯆꯠꯄꯁꯦ ꯍꯧꯒꯠꯄꯁꯦ ꯈꯤꯇꯪ ꯅꯨꯡꯉꯥꯏꯇꯕ ꯍꯥꯏꯕ ꯇꯥꯔꯦ ꯑꯩꯈꯣꯏ ꯑꯦꯕꯔꯤ ꯍꯤꯟꯗꯤ ꯗꯣ ꯑꯦꯛꯁꯔꯁꯥꯏꯁꯇꯤ ꯇꯧꯗ ꯇꯧꯕꯅꯅꯦ ꯈꯪꯗꯦ ꯕꯣꯜ ꯅꯍꯥꯟ ꯍꯞꯇꯥ ꯑꯃꯒꯨꯝꯕꯗꯤ ꯕꯣꯜ ꯁꯅꯥꯗꯤ ꯁꯅꯥ ꯑꯦꯛꯁꯔꯁꯥꯏꯖ ꯑꯗꯨꯝ ꯈꯤꯇꯪ ꯈꯤꯇꯪ ꯇꯧꯑꯣ ꯍꯥꯏꯔꯕꯅꯤꯅ ꯍꯣꯏ ꯁꯅꯥꯅꯕꯖꯦ ꯁꯥꯟꯅꯥ ꯑꯗꯨꯝ ꯑꯣꯏꯔꯁꯨ ꯈꯤꯇꯪ ꯈꯤꯇꯪ ꯑꯩꯈꯈꯤ ꯏꯁꯥꯒꯤ ꯍꯥꯏꯒꯟꯒꯦ ꯍꯥ ꯈꯔꯗꯤ ꯎ ꯈꯔꯗꯤ ꯈꯔ ꯐꯩ ꯍꯤꯗꯥꯛ ꯃꯣꯏ ꯚꯦꯇꯥꯃꯤꯟ ꯀꯦꯀꯦꯟꯗꯨ ꯏꯔꯒ ꯄꯤꯔꯝꯃꯦ
ꯀꯗꯥꯏꯗ ꯌꯦꯡꯕ꯭ꯔꯣꯅꯣ
ꯑꯦ ꯑꯗ ꯀꯩꯅꯣ ꯔꯤꯝꯁꯅ ꯌꯦꯡꯕꯅꯦ ꯄꯔꯥꯏꯕꯦꯠ ꯆꯠꯇ꯭ꯔꯦ
ꯀꯔꯤ ꯍꯥꯏꯒꯦ ꯗꯣꯛꯇꯔꯅ ꯗꯣꯛꯇꯔꯅ ꯀꯔꯤ ꯍꯥꯏꯕ꯭ꯔꯣ
ꯑꯣ ꯃꯣꯏꯁꯤ ꯃꯣꯏꯁꯨ ꯑꯩꯉꯣꯟꯗ ꯇꯦꯁ ꯇꯧꯔꯤꯕꯁꯤꯡꯁꯤ ꯅꯣꯔꯃꯦꯜ ꯈꯛꯇ ꯊꯣꯛꯂꯛꯄ ꯀꯩ ꯑꯀꯥꯏꯕ ꯂꯩꯇꯦ ꯀꯩꯝꯇ ꯂꯩꯇꯦ ꯀꯩꯁꯨ ꯇꯧꯔꯣꯏꯗꯤ ꯍꯥꯏꯕ ꯑꯗꯨꯕꯨ ꯆꯠꯄ ꯈꯣꯠꯄꯁꯦ ꯈꯔ ꯅꯨꯡꯉꯥꯏꯇꯕ ꯑꯩꯅ ꯍꯥꯏꯕꯅꯦꯕ ꯃꯣꯏꯁꯤ ꯃꯦꯗꯤꯁꯤꯟꯗꯒꯤ ꯄꯤ ꯑꯦꯝ ꯑꯥꯔ ꯐꯔ ꯇꯧꯔꯦ ꯑꯩꯅ ꯅ꯭ꯌꯨꯔꯣꯗ ꯔꯤꯐꯔ ꯇꯧꯍꯥꯏꯔꯒ ꯗꯥꯏꯔꯦꯛ ꯑꯗꯨ ꯆꯠꯄꯗ ꯅꯨꯡꯉꯥꯏꯇꯦ ꯅꯪꯉꯣꯟꯗ ꯑꯁꯣꯏꯕꯁꯦ ꯀꯔꯤꯅꯣ ꯍꯥꯟꯅ ꯊꯤꯒꯠꯁꯦ ꯍꯥꯏꯕ ꯊꯤꯗꯣꯛꯑꯒ ꯁꯤꯗ ꯌꯥꯗ꯭ꯔꯗꯤ ꯁꯣꯝꯗ ꯆꯠꯁꯦꯅ ꯍꯥꯏꯔꯛꯄ ꯑꯗꯨꯒꯤ ꯇꯦꯖꯀꯤꯁꯦ ꯇꯔꯥ ꯗ ꯔꯛ ꯑꯣꯏꯅꯤ ꯏꯔꯝꯃꯦꯕꯀꯣ ꯔꯤꯁꯤꯞꯁꯦ ꯑꯗꯨꯒꯤ ꯉꯁꯤ ꯑꯥ ꯉꯁꯤꯕꯨꯗꯤ ꯇꯧꯔꯦꯟꯗ ꯔꯤꯄꯣꯔꯠꯄꯨꯗꯤ ꯁꯒꯣꯜ ꯁꯦꯟ ꯅꯨꯃꯤꯠꯇ ꯂꯧꯕ ꯂꯥꯛꯑꯣ ꯄꯨꯠꯂꯞꯒꯦ ꯍꯥꯏꯕ
ꯀꯔꯤ ꯀꯔꯤ ꯇꯦꯁꯅꯣ ꯑꯗꯨ ꯌꯥꯝ ꯇꯧꯗꯨꯕꯣ
ꯑꯁ ꯀꯩ ꯀꯩꯅꯣ ꯁꯤ ꯕꯤ ꯀꯦ ꯁꯤ ꯑꯦꯟ ꯑꯥꯔ ꯑꯁ ꯁ ꯁꯣꯗ ꯀꯩ ꯀꯩꯅꯣ ꯏꯔꯝꯃꯦ
ꯈꯪꯗꯕ ꯉꯥꯛꯇ ꯏꯔꯝꯃꯦ ꯁꯤꯁꯦ ꯀꯔꯤ ꯀꯔꯤ ꯇꯁꯅ ꯈꯪꯗ ꯌꯥꯝ
ꯄ꯭ꯔꯥꯏꯚꯦꯠꯇ ꯇꯧꯕ꯭ꯔꯣ ꯒꯔꯃꯦꯟꯇ ꯇꯧꯕ꯭ꯔꯣ
ꯒꯣꯔꯃꯦꯟꯗ ꯇꯧꯕꯅꯦ ꯑꯃꯗꯤ ꯒꯣꯔꯃꯦꯟꯗ ꯂꯩꯇꯅ ꯄ꯭ꯔꯥꯏꯚꯦꯠꯇ ꯇꯧꯔꯨꯔꯣ ꯍꯥꯏꯔꯦ
ꯀꯔꯤꯅꯣ
ꯁꯤꯁꯦ ꯑ ꯑꯦꯗꯨꯜꯂꯥꯁ ꯍꯥꯢꯅꯦ ꯑꯦꯗꯨꯜꯂꯥꯁꯁꯦ ꯔꯤꯝꯇ ꯂꯩ ꯑꯗꯨ ꯑꯗꯨ ꯂꯩꯕ ꯒꯣꯔꯃꯦꯟꯗ ꯇꯩꯇꯕ ꯑꯗꯨꯒ ꯄ꯭ꯔꯥꯏꯚꯦꯠꯇ ꯑꯣꯏꯅ ꯇꯧꯔꯣ ꯃꯣꯏꯁꯦ ꯃꯁ ꯜꯒꯤ ꯃꯅꯨꯡꯗ ꯑꯩꯈꯣꯏꯒꯤ ꯍꯛꯆꯥꯡꯒꯤ ꯑꯩꯈꯣꯏ ꯀꯔꯤ ꯍꯥꯏꯗꯣꯏꯅꯣ ꯃꯁꯜꯒꯤ ꯃꯅꯨꯡꯗ ꯑꯅꯥꯕ ꯀꯩꯀꯩ ꯗꯤꯖꯤꯁ ꯂꯩꯒꯦ ꯍꯥꯏꯕꯗꯣ ꯌꯦꯡꯕ ꯑꯩꯁꯤ ꯐꯩꯒꯟ ꯁꯤꯁꯦ ꯈꯤꯇꯪ ꯅꯥꯏ ꯍꯧꯒꯠꯄꯗ ꯂꯦꯡꯕ ꯀꯣꯠꯄꯁꯦ
ꯅꯨꯡꯉꯥꯏꯇꯦ ꯑꯁꯤ ꯈꯔ ꯅꯥꯏ ꯑꯗꯨꯒ ꯁꯤ ꯀꯩꯅꯣ ꯁꯤꯡꯂꯤꯁꯤꯡꯁꯦ ꯍꯣꯠꯄ ꯆꯠꯄ ꯈꯣꯠꯁꯤ ꯅꯨꯡꯉꯥꯏꯇꯦ ꯍꯥꯏꯕꯗꯨ ꯑꯗꯨꯗꯤ ꯄꯨꯂꯞ ꯌꯦꯡꯀꯥꯟꯗꯂ ꯄꯨꯂꯞ ꯇꯦꯁ ꯇꯧꯊꯣꯛꯑꯁꯦ ꯑꯗꯨꯒ ꯀꯩ ꯀꯩꯅꯣ ꯏꯔꯝꯃꯦ ꯑꯩꯗꯨꯜꯂꯥꯁꯁꯦ ꯃꯅꯨꯡꯗꯗꯤ ꯂꯩ ꯇꯦ ꯃꯄꯥꯟꯗ ꯇꯧꯔꯨꯔꯣ ꯍꯥꯏꯔꯦ ꯀꯌꯥ ꯆꯪꯗꯣꯏꯅꯣꯗꯤ ꯈꯪꯗꯦꯗꯤ ꯀꯣꯟꯅ ꯇꯧꯔꯒꯦ ꯑꯗꯨꯗꯤ ꯑꯩ ꯇꯧꯗ꯭ꯔꯤ ꯉꯁꯥꯏꯗꯤ ꯃꯅꯨꯡ ꯒꯤ ꯅꯍ ꯀꯩꯅꯣ ꯇꯧꯈꯤꯕꯁꯤ ꯀꯩꯅꯣ ꯇꯧꯋꯦ ꯑ ꯂꯤꯁꯤꯡ ꯑꯃꯒ ꯆꯇ꯭ꯔꯦꯠ ꯆꯅꯤꯄꯜꯒ ꯀꯨꯟ ꯂꯤꯁꯤꯡ ꯑꯃꯒ ꯆꯅꯤꯄꯥꯟ ꯀꯨꯟ ꯆꯪꯉꯦ ꯑꯅꯤ ꯋꯥꯠꯇꯦ ꯁꯤꯁꯦ
ꯄꯩꯁꯥ ꯂꯣꯏ ꯂꯧꯔꯦ ꯍꯥꯏꯅꯦꯀꯣ ꯒꯣꯔꯃꯦꯟꯒꯤꯁꯨ
ꯑꯣ ꯍꯣꯏ ꯒꯣꯔꯃꯦꯟꯒ ꯄꯩꯁꯥ ꯉꯥꯛꯇꯅꯦ ꯋꯥꯟ ꯊꯥꯎꯖꯟꯃꯨꯛ ꯆꯪꯒꯗꯧꯕꯗꯣ ꯃꯣꯏꯁꯤ ꯏꯔꯤꯁꯤ ꯑꯥ ꯀꯩꯅꯣ ꯂꯤꯁꯤꯡ ꯑꯃ ꯂꯧꯒꯗ ꯁꯔꯨꯛ ꯑꯗꯨꯝ ꯂꯤꯁꯤꯡ ꯑꯃ ꯂꯧꯒꯗꯧꯕꯗ ꯆꯥꯝꯃꯒ ꯌꯥꯡꯈꯩꯒꯨꯝꯕ ꯂꯧꯕ ꯂꯤꯁꯤꯡ ꯑꯃꯒ ꯆꯥꯇ꯭ꯔꯦꯠ ꯆꯥꯇ꯭ꯔꯨꯛ ꯂꯧꯒꯗꯧꯗ ꯆꯅꯤꯒꯨꯝꯕ ꯂꯧꯕ ꯆꯍꯨꯝꯒꯨꯝꯕ ꯂꯧꯕ ꯑꯗꯨꯃꯥꯏꯅ ꯇꯧꯋꯦ ꯑꯃꯁꯦ ꯂꯤꯁꯤꯡ ꯑꯃꯒ ꯆꯍꯨꯝ ꯂꯧꯕ ꯎꯝ ꯕꯥꯢꯑꯧ ꯀꯦꯃꯦꯁꯇ꯭ꯔꯤꯁꯦ
ꯂꯤꯁꯤꯡ ꯑꯃꯒ ꯆꯥꯇ꯭ꯔꯦꯠꯀ ꯀꯨꯟ ꯂꯧꯒꯗꯧꯗ ꯁꯤꯗꯤ ꯑꯣ ꯅꯤꯐꯨ ꯈꯛꯇ ꯂꯧꯋꯦ ꯀꯩꯅꯣ ꯂꯤꯁꯤꯡ ꯑꯃꯒ ꯆꯍꯨꯝ ꯆꯪꯕꯁꯦ ꯕꯥꯢꯑꯣ ꯀꯦꯃꯤꯁꯇ꯭ꯔꯤꯁꯤ ꯃꯥꯂꯢꯜꯂꯦ
ꯕꯥꯏꯑꯣꯀꯦꯃꯤꯁꯇ꯭ꯔꯤ ꯑꯗꯨ ꯅꯠꯇꯦ ꯀꯔꯤꯅꯣ ꯁꯤꯗꯤ ꯌꯥꯝ ꯇꯥꯅ ꯏꯔꯝꯕ ꯄꯣꯠ ꯂꯩꯕꯅꯤꯅꯦ ꯁꯤꯗ ꯃꯁꯤ ꯆꯟꯅꯤ ꯇꯥꯡꯉꯦ ꯏꯁ ꯑꯗꯨ ꯑꯣꯏꯔꯁꯨ
ꯉꯁꯤ ꯇꯧꯔꯒ ꯉꯁꯤ ꯄꯨꯂꯞ ꯇꯦꯁ ꯇꯧꯕ ꯐꯪꯕ꯭ꯔꯕ
ꯑꯦ ꯐꯪꯗꯦ ꯑꯥ ꯀꯩꯅꯣꯗ ꯁꯒꯣꯜꯁꯦꯟ ꯅꯨꯃꯤꯠꯇ ꯂꯧꯕ ꯂꯥꯛꯑꯣ ꯍꯥꯏꯌꯦꯦ ꯑꯁꯤ ꯑꯃꯗꯤ
ꯑꯩꯅ ꯍꯥꯏꯕꯗꯤꯀꯣ ꯉꯁꯤ ꯉꯁꯤ ꯉꯁꯤ ꯀꯩꯅꯣ ꯇꯧꯔꯒ ꯃꯣꯏꯅ ꯑꯦꯄꯣꯏꯟꯃꯦꯟ ꯂꯧꯔꯒ ꯇꯦꯁ ꯇꯧꯕ꯭ꯔꯥꯕ
ꯑꯣ ꯑꯣ ꯀꯩꯅꯣ ꯉꯟꯅ ꯂꯥꯛꯑꯗꯤ ꯅꯪꯒꯅꯤ ꯑꯗꯨꯕꯨ ꯑꯩꯅ ꯅꯍꯥꯟꯗꯤ ꯈꯔ ꯊꯦꯡ ꯊꯦꯡꯅ ꯂꯥꯛꯑꯕꯅꯤꯅ ꯑꯗꯨ ꯅꯪꯗ꯭ꯔꯦ ꯅꯍꯥꯟ ꯀꯩꯅꯣꯗꯣ ꯊꯥꯡꯖꯥ ꯅꯨꯃꯤꯠꯇ ꯑꯁꯤ ꯔꯤꯁꯤꯞ ꯀꯛꯄꯅꯦꯕ ꯑꯗꯨ ꯃꯇꯝꯗꯤ ꯍꯦꯜꯂꯦ ꯅꯤꯡꯊꯧꯀꯥ ꯅꯨꯃꯤꯠ ꯇ ꯂꯥꯛꯑꯣ ꯍꯥꯏꯕꯒꯤ ꯉꯁꯤ ꯑꯃꯨꯛ ꯂꯥꯛꯏꯅꯦ ꯅꯪꯗꯤ ꯊꯦꯡꯅ ꯂꯥꯛ ꯑꯗꯨ ꯅꯨꯃꯤꯠꯇꯁꯨ ꯊꯦꯡꯅ ꯉꯟꯅ ꯂꯥꯛꯑꯗꯤ ꯍꯣꯏ
ꯉꯟꯅ ꯆꯪꯂꯂꯗꯤ ꯍꯌꯦꯡ ꯃꯇꯝꯁꯤ ꯃꯣꯏꯁꯤ ꯄꯨꯡ ꯕꯥꯔꯣ ꯐꯥꯎꯗꯤ ꯏ ꯆꯤꯡꯊꯣꯛꯑꯦ ꯍꯥꯏ ꯑꯇꯩ ꯅꯨꯃꯤꯇꯤ ꯁꯟ ꯁꯦꯇꯔꯗꯦꯗꯗꯤ ꯀꯩꯅꯣ ꯊꯪꯖꯥ ꯅꯨꯃꯤꯠꯇꯗꯤ ꯄꯨꯡ ꯇꯔꯥꯒ ꯃꯈꯥꯏꯋꯥꯏ ꯑꯗꯨꯝ ꯂꯥꯁꯅꯦ ꯍꯥꯏꯌꯦ ꯑꯗꯨꯒ ꯑꯗꯨꯗꯤ ꯅꯪꯗ꯭ꯔꯦ ꯑꯗꯨꯒꯤ ꯉꯁꯤ ꯏꯃꯣ ꯂꯥꯛꯏꯅꯤ ꯑꯁ ꯇꯦꯁ ꯃꯌꯥꯝꯁꯤꯗꯤ ꯑꯣ ꯂꯥꯏꯟꯗꯅꯦ ꯀꯔꯤ ꯂꯩꯇꯕꯅꯤꯅ ꯎꯄꯥꯏ ꯂꯩꯇꯦ
ꯊꯤꯟꯕꯤꯌꯣ ꯍꯥꯏꯌꯣ ꯀꯩꯅꯣꯒꯤꯗ
ꯍꯥꯎ ꯂꯨꯄꯥ ꯌꯥꯡ ꯀꯩ ꯍꯥꯄꯤꯒꯦ
ꯃꯗꯤ ꯀꯩꯅꯣ ꯅꯨꯄꯤ ꯎꯅꯕ ꯆꯠꯀꯦꯅ ꯊꯕꯛ ꯂꯩꯌꯦꯦꯅ ꯔꯤꯝꯁ ꯑꯥ ꯊꯣꯛꯈ꯭ꯔꯦ ꯉꯁꯥꯏ ꯏꯕꯥꯅꯤ ꯊꯣꯛꯃꯤꯟꯅꯕꯅꯦ ꯊꯣꯛꯄꯗꯤ ꯑꯗꯣ ꯉꯁꯤꯇ ꯉꯥꯟꯅ ꯂꯣꯏꯁꯤꯂꯦ ꯎꯝ ꯉꯁꯤꯗꯤ ꯃꯥ ꯁꯨꯇꯤꯅꯦ ꯑꯩꯗꯤ ꯉꯁꯥꯏꯗꯤ ꯐꯣꯟ ꯇꯧꯕꯅꯤ ꯅꯪ ꯁꯨꯇꯤꯔ ꯗ꯭ꯌꯨꯇꯤꯔ ꯁꯨꯇꯤꯅꯤ ꯍꯥꯏ ꯑꯗꯨꯗꯤ ꯀꯩꯅꯣ ꯇꯧꯁꯤ ꯑꯩ ꯄꯩꯁꯥ ꯁꯨꯗꯕ ꯉꯁꯥꯏ ꯅꯖꯤꯕꯦꯗ ꯀꯄꯒꯦ ꯅꯪꯒꯤ ꯀꯩꯅꯣꯗ ꯀꯦꯁ ꯑꯣꯏꯅ ꯄꯤꯕꯤꯔꯣ ꯍꯥꯏꯔ ꯍꯣꯏ ꯍꯥꯏꯔꯦꯀ ꯍꯥꯏꯔꯒ ꯑꯦ ꯇꯤ ꯑꯦꯝꯗꯨ ꯁꯠꯇꯣꯛꯑꯒ ꯀꯩꯅꯣ ꯇꯧ ꯇꯧꯔꯕꯅꯦ ꯁꯨꯃꯥꯏ ꯂꯩꯇ꯭ꯔꯗꯤ ꯈꯨꯗꯛꯇꯗꯤ ꯁ ꯋꯥꯗꯤ ꯋꯥꯒꯅꯤ ꯑꯩꯗꯤ ꯆꯥꯇ꯭ꯔꯨꯛ ꯆꯥꯇ꯭ꯔꯦꯨꯛꯇ ꯆꯪꯒꯗ꯭ꯔꯥ ꯈꯟꯕ ꯂꯤꯁꯤꯡ ꯑꯃꯨꯛ ꯍꯦꯟꯅ ꯆꯪꯈꯤ
ꯇꯦꯁ ꯌꯥꯝꯃꯗꯤ ꯑꯥ ꯌꯧꯅꯤꯅꯦ ꯇꯦꯁ ꯅꯪꯒꯤꯗꯣ ꯇꯦꯁ ꯌꯥꯝ ꯃꯟꯕꯩꯅꯤꯅꯦ ꯇꯦꯁ ꯌꯥꯡꯈꯩꯃꯨꯛ ꯁꯨꯕ ꯃꯥꯜꯂꯦꯅꯦ ꯅꯪꯗꯣ
ꯍꯦ ꯌꯥꯡꯈꯩꯕꯨꯗꯤ ꯁꯨꯗꯦ ꯉꯁꯤꯁꯦ ꯇꯔꯥꯃꯥꯊꯣꯏ ꯏꯔꯝ ꯅꯍꯥꯟ ꯇꯔꯥꯃꯥꯊꯣꯏ ꯏꯔꯝꯃꯗ ꯉꯁꯤꯗꯤ ꯅꯤ ꯃꯥꯄꯜꯁꯤ ꯇꯧꯈ꯭ꯔꯦ ꯇꯔꯥ
ꯀꯔꯤꯒꯤꯅꯣ ꯇꯦꯁ ꯌꯥꯝꯃꯟꯗꯔꯣ
ꯈꯪꯗꯦ ꯃꯣꯏꯁꯦ ꯅꯔꯃꯦꯇꯗ ꯊꯣꯛꯄꯒꯤ ꯀꯔꯤ ꯀꯥꯏꯗꯒꯤ ꯅꯥꯔꯤꯅꯣ ꯍꯥꯏꯕꯁꯤ ꯗꯣꯛꯇꯔꯁꯤꯡꯁꯨ ꯈꯪꯗꯕ
ꯗꯣꯛꯇꯔꯒꯤ ꯗꯣꯛꯇꯔꯒꯤ ꯂꯥꯏꯅꯥ ꯑꯣꯏꯔꯝꯗꯧ ꯃꯥꯟꯗ꯭ꯔꯦꯗ ꯑꯗꯨꯗꯤ
ꯈꯪꯗꯦꯅꯦ ꯅꯍꯥꯟꯁꯨ ꯇꯧꯗ ꯇꯧꯈꯤꯕꯅꯦꯕ ꯈꯪꯗꯦꯅꯦ
ꯅꯍꯥꯟ ꯇꯦꯁꯄꯨꯗꯤ ꯇꯔꯥꯒꯨꯝꯕꯗꯤ ꯇꯔꯥꯔꯛꯕꯨꯗꯤ ꯇꯧꯗꯤ ꯇꯧꯈꯤꯕꯅꯦꯕ ꯑꯗꯨꯗ ꯃꯦꯗꯤꯁꯤꯟꯗ ꯑꯦꯛꯁ ꯔꯦꯒꯨꯝꯕ ꯀꯩꯀꯩꯅꯣ ꯑꯗꯨ ꯇꯧꯔꯦ ꯁꯤ ꯇꯤ ꯏꯁꯀꯦꯟ ꯀꯩꯀꯩ ꯇꯧꯔꯦ ꯂꯥꯟꯁ ꯀꯦ ꯀꯩꯀꯩ
ꯍꯥꯔꯠꯀꯤ ꯌꯦ ꯑꯗꯨꯅ ꯑꯗꯨꯗꯤ ꯅꯣꯏ ꯄꯤ ꯑꯦꯝ ꯑꯥꯔꯗ ꯆꯠꯂꯣꯅꯦ ꯄꯤ ꯑꯦꯝ ꯑꯥꯔꯗ ꯊꯥꯔꯛꯑꯦ ꯄꯤ ꯑꯦꯝ ꯑꯥꯔꯒ ꯃꯔꯤ ꯂꯩꯅꯕ ꯁꯤꯁꯤꯡꯁꯦ ꯇꯦꯁ ꯑꯃꯨꯛ ꯇꯧꯔꯦ ꯑꯅꯤ ꯑꯍꯨꯝ
ꯄꯤ ꯑꯦꯝ ꯃꯥꯥꯔꯒꯤ ꯀꯃꯥꯏ ꯃꯔꯤ ꯂꯩꯅꯕ ꯄꯤ ꯑꯦꯝ ꯑꯥꯔꯒꯤ ꯀꯃꯥꯏꯅ ꯃꯔꯤ ꯂꯩꯅꯕ ꯂꯩꯒꯗ꯭ꯔꯅꯤ
ꯃꯣꯏꯁꯦ ꯐꯤꯖꯤꯀꯦꯜꯜꯂꯤ ꯃꯣꯏ ꯆꯠꯄ ꯉꯝꯗꯕꯁꯤꯡ ꯑꯦꯛꯁꯔꯁꯥꯏꯁꯀꯤ ꯀꯩꯅꯣꯔꯤ ꯍꯥꯏꯕꯖꯤꯛꯇꯤ ꯀꯩꯅꯣ ꯂꯩꯕꯗꯣ ꯁꯤꯡꯂꯩꯒꯨꯝꯕ ꯈꯨꯟ ꯈꯣꯡ ꯈꯨꯠꯁꯦ ꯆꯠꯄ ꯉꯝꯗꯕ ꯆꯤꯌꯔ ꯏꯟꯕ ꯈꯣꯠꯄ ꯄꯥꯔꯇꯤꯗꯣ ꯑꯗꯨ ꯌꯦꯡ ꯃꯥꯜꯂꯦ
ꯎꯝ
ꯑꯗꯨ ꯅꯥꯞꯀꯁꯨ ꯃꯔꯤ ꯂꯩꯅꯌꯦ ꯑꯗꯨꯒꯤ ꯑꯗꯨ ꯌꯦꯡꯉꯦ ꯑꯗꯨꯗꯤ ꯅꯣꯔꯃꯦꯜ ꯂꯩ ꯍꯥꯏꯔꯦ ꯑꯗꯨꯗꯤ ꯃꯣꯏꯅ ꯃꯦꯗꯤꯁꯤꯟꯗ ꯆꯠꯂꯒ ꯔꯤꯐꯔ ꯇꯧꯔꯦ ꯆꯠꯂꯒ
ꯑꯦ ꯃꯁꯤ ꯂꯥꯏꯅꯥꯁꯤ ꯀꯩꯅꯣ ꯇꯧꯔꯣꯏ ꯅꯪꯒꯤꯁꯦ ꯅꯨꯄꯤ ꯊꯤꯗ꯭ꯔꯗꯤ ꯌꯥꯔꯔꯣꯏ ꯅꯨꯄꯤ ꯍꯦꯛ ꯊꯤꯕꯗ ꯑꯗꯨꯝ ꯐꯔꯗꯧꯅꯦ
ꯅꯨꯄꯤ ꯊꯤꯅꯕ ꯇꯧꯔꯣ ꯅꯠꯇ꯭ꯔꯗꯤ ꯌꯥꯔꯔꯣꯏ ꯁꯤꯒꯤꯁꯦ ꯑꯁꯦꯡꯕꯩ
ꯑꯗꯤ ꯌꯦꯡꯉꯁꯨ ꯑꯩꯁꯨ ꯃꯣꯏꯅ ꯍꯌꯦꯡ ꯍꯪꯆꯤꯠ ꯃꯁꯦꯝꯁꯦ ꯑꯃꯨꯛ ꯂꯥꯛꯑꯣ ꯍꯥꯏꯌꯦꯡ ꯔꯤꯄꯣꯠꯁꯨ ꯃꯁꯦꯝꯁꯦ ꯂꯥꯛꯑꯣ ꯂꯧꯕ ꯂꯥꯛꯎ ꯁꯨꯅ ꯄꯤꯔꯅꯤ
ꯍꯥꯏꯗ꯭ꯔꯣ ꯗꯣꯛꯇꯔꯅ ꯑꯗꯨꯃꯥꯏꯅ ꯁꯤꯗꯤ ꯅꯨꯄꯤꯅ ꯅꯨꯄꯤꯅ ꯁꯨꯃꯥꯏꯅ ꯀꯩꯅꯣ ꯇꯧꯔꯒ ꯂꯩꯃꯤꯟꯅꯔꯒ ꯅꯨꯄꯤꯒ ꯀꯩꯅꯣ ꯇꯧꯔꯒ ꯇꯧꯔꯒ ꯐꯒꯗꯕꯅꯦ ꯅꯨꯄꯤ ꯊꯤꯔꯣ ꯍꯥꯏ ꯍꯥꯏꯗ꯭ꯔꯥ
ꯍꯥꯏꯗꯦꯗ
ꯃꯣꯏ ꯗꯣꯛꯇꯔꯁꯤꯡꯗꯣ ꯍꯩꯇꯕꯅꯤꯅꯦ ꯑꯩꯈꯣꯏꯅ ꯑꯩꯈꯣꯏꯅ ꯍꯩꯒꯗꯕ ꯄꯣꯠ ꯑꯣꯏꯔꯦꯕ ꯑꯗꯨꯒꯤꯗꯣ
ꯎꯝ
ꯅꯨꯄꯤ ꯊꯤꯅꯕ ꯇꯧꯔꯁꯦ ꯁꯤ ꯅꯨꯄꯤ ꯊꯤꯗ꯭ꯔꯗꯤ ꯌꯥꯔꯔꯣꯏꯗꯧꯕ ꯁꯤ ꯂꯥꯏꯅꯥꯁꯦ
ꯍꯣꯏ ꯊꯤꯒꯦꯁꯦ ꯈꯟꯗꯤ ꯈꯜꯂꯦ ꯌꯦꯡꯕ ꯇꯥꯔꯦ
ꯂꯩꯔꯕꯣ ꯀꯃꯥꯏꯅ ꯇꯧꯔꯒꯦ
ꯂꯩ ꯈꯪꯕꯅꯤ ꯂꯩꯕꯨꯗꯤ ꯂꯩꯕꯒꯨꯝ ꯂꯩꯇꯕꯒꯨꯝꯅꯤ ꯇꯧꯕ
ꯑꯃꯃꯨꯛ ꯁꯦꯝꯃꯁꯦ ꯀꯩꯅꯣ
ꯁꯤꯝꯗꯤ ꯁꯤꯝ ꯌꯦꯡꯒꯦ ꯍꯥꯏꯕ ꯇꯥꯔꯦ ꯑꯁꯨꯝ ꯃꯅꯨꯡ ꯔꯣꯝꯒꯤꯗꯨ ꯃꯅꯤꯡ ꯔꯣꯝ ꯍꯥꯏꯕ ꯇꯥꯔꯦ ꯌꯦꯡ ꯌꯦꯡꯕꯨꯗꯤ ꯌꯦꯡꯗꯅꯦ ꯐꯔꯦꯗꯤ ꯑꯥ ꯃꯅꯤꯡ ꯀꯩꯅꯣ ꯔꯣꯝꯗꯅꯤ ꯑꯩꯈꯣꯏ ꯈꯪꯂꯣꯏ ꯑꯗꯨ ꯌꯦꯡꯕꯗꯤ ꯌꯦꯡꯗꯦ
ꯌꯥꯔꯒꯗꯤ ꯍꯟꯗꯛ ꯆꯍꯤ ꯀꯃꯥꯏꯅ ꯇꯧꯔꯁꯦ ꯁꯨꯃꯥꯏꯅ ꯇꯧꯔꯁꯦ ꯍꯟꯗꯛ ꯆꯍꯤ ꯀꯩꯅꯣ ꯆꯍꯤ ꯐꯔꯤꯉꯩꯗ
ꯈꯪꯗꯦ ꯌꯦꯡꯉꯁꯦ ꯗꯤꯁꯦꯝꯕꯔꯗꯔ ꯃꯊꯥꯡ ꯆꯍꯤꯗꯔ ꯖꯅꯋꯥꯔꯤ ꯐꯦꯕꯋꯥꯔꯤꯗꯔ ꯑ ꯈ꯭ꯔꯦ
ꯃꯊꯪ ꯆꯍꯤ ꯑꯗꯨꯇꯥꯔꯗꯤ ꯈꯨꯨꯏꯔꯅꯤ ꯌꯥꯔꯔꯣꯏꯕ
ꯈꯪꯗꯦ ꯌꯨꯝ ꯀꯩꯁꯨ ꯀꯩꯝꯇ ꯁꯦꯝꯗ꯭ꯔꯦ ꯔꯤꯄꯤꯌꯥꯔꯤꯡ ꯀꯩꯀꯩꯅꯁꯨ ꯑꯃꯨꯛ ꯁꯦꯝꯉ ꯂꯩ ꯀꯤꯆꯟ ꯅꯨꯡ ꯀꯩꯀꯩꯅꯣ
ꯒꯥꯔꯤ ꯑꯗꯨꯗꯤ ꯔꯤꯄꯤꯌꯔꯤꯡ ꯀꯥꯔꯤ ꯅꯨꯡꯄꯤꯔꯤꯡ ꯀꯥꯔꯤ ꯁꯦꯝꯅꯤꯉꯥꯏ ꯗꯔꯀꯥꯔ ꯑꯣꯏꯒꯦꯅꯤ ꯅꯍꯥꯟꯁꯨ ꯅꯣꯏ ꯕꯕꯥ ꯊꯦꯡꯅꯩꯌꯦ
ꯀꯔꯤ ꯍꯥꯏꯒꯦ ꯀꯀꯥꯏꯗ ꯌꯨꯝꯗꯔ
ꯖꯣꯞ ꯀꯥꯔꯠꯀꯤ ꯊꯕꯛ ꯂꯥꯛꯑꯦ
ꯑꯣ
ꯁꯤꯗꯤ ꯅꯣꯏ ꯀꯩꯅꯣ ꯇꯧꯔꯒ ꯁꯦꯝꯗꯗꯤ ꯌꯥꯔꯔꯣꯏ ꯑꯁ ꯁꯨꯃꯥꯏꯅ ꯇꯧꯔꯗꯤ ꯑꯩꯈꯣꯏ ꯍꯤꯡꯕ ꯌꯥꯝ ꯋꯥꯔꯦ ꯈꯣꯠꯂꯦꯅ ꯍꯥꯏꯌꯦ
ꯑꯍꯟꯁꯤꯡꯒꯤ ꯃꯇꯦꯡ ꯄꯥꯡꯅꯕ ꯀꯩꯅꯣ ꯇꯧꯅꯕ ꯈꯤꯇꯪ ꯀꯩꯅꯣ ꯇꯧꯔꯒ ꯊꯤꯕꯅ ꯐꯠꯇ꯭ꯔꯣ
ꯍꯣꯏꯅꯦ ꯈꯟꯗꯤ ꯈꯟꯁꯨ ꯈꯗꯦꯅꯦ ꯊꯤꯅꯤꯡꯉꯦꯅ ꯄꯪꯊꯤ ꯊꯤꯕ ꯌꯥꯄꯣꯠ ꯅꯠꯇꯦꯅꯦ ꯃꯃꯤ ꯂꯩ ꯀꯥꯟꯗ ꯊꯤꯗꯧꯕꯅꯦꯅꯦ
ꯍꯧꯖꯤꯛ ꯃꯇꯝꯅꯤꯅꯦ ꯅꯪꯒꯤ ꯃꯇꯝ ꯆꯞ ꯆꯥꯔꯕꯅꯤꯅꯦ ꯁꯤ
ꯑꯗꯨꯅꯦ ꯃꯤꯕꯨ ꯂꯩꯔꯗꯤ ꯀꯩꯁꯨ ꯀꯥꯏꯗꯦ ꯃꯤ ꯂꯩꯇꯅ ꯃꯣꯏꯁꯨ ꯊꯤꯔꯣ ꯊꯤꯔꯣ ꯍꯥꯢꯀꯥꯟꯗ ꯀꯥꯢ ꯀꯔꯝ
ꯃꯤ ꯂꯩꯔꯤꯉꯩꯗꯁꯨ ꯅꯪ ꯊꯤꯌꯣ ꯍꯥꯏ ꯌꯥꯗꯦ ꯂꯩꯇꯕ ꯀꯥꯟꯗꯅ ꯅꯪ ꯑꯃꯨꯛ ꯊꯤꯔꯒꯦ ꯍꯥꯏ ꯀꯔꯤꯅꯣꯕ ꯅꯪꯅ ꯈꯜꯂꯤꯁꯦ ꯅꯪꯅ ꯈꯜꯂꯤꯖꯦ ꯀꯔꯤ ꯀꯣꯛ ꯅꯣꯕ ꯑꯐꯕ ꯃꯤ ꯂꯩꯔꯀꯥꯟꯗꯅ ꯑꯃꯨꯛ ꯊꯤꯅꯤꯡꯗꯦ
ꯍꯧꯖꯤꯛ ꯂꯩꯇ꯭ꯔꯀꯥꯟꯗꯅ ꯑꯃꯨꯛ ꯂꯩꯇꯦ ꯍꯥꯏ
ꯂꯩꯔꯗꯤ ꯊꯤꯒꯦ ꯈꯜꯂꯤꯅꯤ ꯇꯧꯔꯤꯅꯦ ꯑꯗꯨ ꯂꯩꯇꯕ
ꯆꯩꯗꯤ ꯆꯩꯗꯤ ꯅꯤꯔꯦꯅꯦ ꯐꯖꯅ ꯍꯟꯗꯛꯇꯤ ꯍꯦꯛꯇ ꯑꯃ ꯍꯦꯛꯇ ꯂꯩꯔꯕ ꯍꯦꯛꯇ ꯀꯩꯅꯣ ꯇꯧꯔꯗꯕꯅꯤꯀꯣ ꯀꯗꯥꯏꯗꯒꯤꯅꯣ ꯍꯧꯖꯤꯛ ꯀꯩꯅꯣ ꯇꯧꯋꯦ ꯍꯥꯏꯁꯦ